ꯑꯥꯑꯣ
ꯀꯩꯗꯅꯣ
ꯂꯩꯔꯝꯅꯤꯗ ꯁꯨꯝ
ꯅꯪ ꯀꯩꯗꯦꯔꯤꯅꯣ
ꯑꯩꯁꯨ ꯀꯩꯁꯨ ꯇꯧꯗꯦꯗ ꯁꯨꯝ ꯐꯝꯃꯤ
ꯀꯔꯤꯒꯤꯅꯣ ꯍꯥꯏꯁꯦ
ꯎꯝ ꯊꯕꯛ ꯇꯧ ꯇꯧ ꯐꯣꯟ ꯇꯧꯔꯛꯀꯗ꯭ꯔꯣ ꯐ ꯑꯃ ꯐꯣꯟ ꯇꯧꯔꯛꯏꯅꯦ
ꯄꯣꯈꯃꯤ ꯀꯩꯅꯣ
ꯑꯁ ꯀꯥꯏꯗꯒꯤ ꯌꯥꯔꯛꯄꯁꯨ ꯌꯥꯎꯗꯦ ꯑꯩꯕꯨ ꯈꯨꯠ ꯁꯪꯗꯦ ꯅꯪ ꯉꯁꯤ ꯀꯔꯤ ꯄ꯭ꯂꯥꯟ ꯂꯩꯒꯦ
ꯍꯥꯏꯕꯥ
ꯃꯁꯤ ꯀꯩ ꯀꯩ ꯄ꯭ꯂꯥꯟ ꯂꯩꯒꯦ
ꯑꯩ ꯀꯅꯨꯖꯥꯕꯩ ꯄ꯭ꯂꯥꯟ ꯂꯩꯌꯦ
ꯅꯅꯨ
ꯑ
ꯀꯔꯝꯕꯥ ꯉꯥꯅꯨ ꯀ꯭ꯔꯃꯥꯟꯅ
ꯀꯩꯅꯣ ꯀꯔꯝꯕ ꯉꯥꯅꯣ ꯉꯥꯅꯨ ꯃꯈꯜꯂꯣ
ꯍꯣꯌ
ꯉꯅꯨꯁꯦ ꯀꯅꯨ ꯁꯥꯗ꯭ꯔ ꯍꯥꯏꯕꯅꯤꯅꯦ
ꯁꯀꯣꯏꯔꯦ ꯆꯔ ꯊ
ꯀꯔꯤ
ꯀꯥꯡ ꯉꯥꯅꯨꯒ ꯆꯥꯔꯛꯇꯕ ꯀꯨꯏꯔꯦ ꯍꯥꯏꯕ
ꯀꯣꯏꯅꯦꯈꯣꯁꯨ ꯆꯗꯕ
ꯀꯣꯝꯇ ꯊꯤꯜꯂꯛꯎꯗ ꯅꯪꯗꯤ ꯍꯟꯗꯛꯁꯤꯒ ꯍꯧꯒꯠꯂꯛꯄ ꯆꯥꯒꯤꯈꯤꯕꯅꯦ
ꯉꯥꯅꯨꯖꯦ ꯀꯝꯀꯟꯗ ꯆꯥꯔꯤꯕꯥ
ꯇꯥꯏꯅ ꯆꯅ
ꯍꯖꯤꯜꯂꯤꯖꯕꯁꯤ ꯃꯆꯤꯟꯜꯖꯤꯦ
ꯏ
ꯆꯨꯁꯥ ꯆꯥꯗꯦ ꯑꯗꯨꯒ ꯑꯩ ꯆꯥꯒꯒꯥꯏꯖ ꯂꯩꯕ
ꯑꯩ ꯑꯩꯗꯤ ꯀꯨꯏꯔꯦꯍꯦ ꯆꯍꯤ ꯑꯍꯨꯝ ꯃꯔꯤꯗ ꯁꯨꯔꯦ ꯆꯥꯔꯛꯇꯕ ꯑꯍꯨꯝ ꯃꯔꯤ ꯅꯦ ꯇꯔꯥꯗꯤ ꯇꯣꯨꯔ ꯇꯔ ꯆꯃꯅꯤ
ꯀꯩꯅꯣꯔꯕ ꯀꯥꯡꯅꯁꯨ ꯂꯥꯛꯇꯕꯔꯕ ꯅꯪ ꯍꯥꯏꯁꯦ
ꯍꯣꯏ꯫ ꯑꯃꯨꯛ ꯈꯛꯇꯪ ꯈꯨꯕꯥꯅ ꯂꯩꯔꯛꯄꯅꯦ ꯑꯗꯨꯒ
ꯀꯩꯅꯣ ꯀꯨꯏꯔꯦ ꯆꯥꯈꯤꯗꯧꯅ ꯍꯥꯃꯨ ꯑꯃ ꯀꯩꯅꯣ ꯇꯧꯋꯦꯕꯀꯣ ꯀꯨꯏꯗꯤꯦ ꯀꯨꯏꯗꯦꯅꯦ ꯃꯃꯥ
ꯍꯂꯣ
ꯀꯨꯏꯌꯦꯦ ꯈꯔꯗꯤ ꯆꯍꯤ ꯑꯅꯤ ꯑꯍꯨꯝꯒꯤ ꯃꯃꯥꯡꯒꯤ ꯋꯥꯣꯏꯅꯤꯀꯣ ꯍꯥꯥ ꯃꯠꯇꯦ ꯇꯔꯕ ꯇꯔꯕ
ꯇꯔ
ꯑꯩꯅ ꯍꯥꯏꯔ ꯇꯥꯍꯧꯗ꯭ꯔꯕ ꯑꯝꯇ
ꯀꯔ
ꯃꯃꯥꯡ ꯃꯃꯥꯡ ꯆꯍꯤꯒꯤ ꯋꯥꯔꯤꯅꯦꯕꯀꯣ
ꯑ
ꯀꯩꯅꯣ ꯇꯧꯕ ꯎꯝ ꯃꯃꯥꯡ ꯀꯥꯡꯗꯕꯨꯗꯤ ꯆꯥꯒꯤꯕ ꯀꯥꯡ ꯑꯃ
ꯎꯝ
ꯑꯗꯨꯗꯣ ꯀꯥꯎꯕ ꯀꯥꯎꯔꯦ ꯑꯗꯨꯗꯣ ꯀꯥꯎꯕꯗꯔꯅꯤꯕꯨ ꯁꯥꯕꯗ ꯃꯥꯅꯤꯗ ꯑꯗꯨ ꯅꯠꯇꯕ ꯑꯃ ꯑꯩꯈꯣꯏ ꯀꯩꯅꯣꯗ ꯆꯥꯈꯤꯕ ꯑꯩꯈꯣꯏ ꯊꯧꯅꯥꯥꯟꯅ ꯑꯃ ꯒꯥꯔꯤꯅ ꯁꯅꯃꯁꯦ
ꯎꯝ
ꯇꯧꯔꯝꯕ ꯑꯦꯛꯁꯤꯗꯦꯟ ꯇꯧꯔꯝꯕ ꯀ ꯀꯥꯡꯒꯗ ꯍꯧꯖꯤꯛꯀꯣ
ꯑ
ꯅꯨꯗꯨꯗ ꯑꯐ ꯃꯥꯅ ꯂꯩꯍꯧꯕ
ꯑꯣ
ꯑꯗꯨꯗꯣ ꯊꯣꯡ ꯑ ꯆꯥꯒꯤ
ꯎꯝ ꯑꯩꯈꯣꯏ ꯁꯥꯗꯗꯤ ꯀꯥꯡ ꯉꯥꯅꯨꯁꯨ ꯂꯣꯏꯅꯗꯦꯕ
ꯂꯣꯏꯅꯗꯤꯦꯗ ꯑꯩꯈꯣꯏꯁꯨ ꯁ꯭ꯋꯥꯏꯗꯕꯗꯤ
ꯀꯥꯏꯗꯤ ꯂꯩꯗ꯭ꯅꯣ ꯈꯪꯗꯦ
ꯀꯥꯏꯗ ꯂꯩꯗꯣꯏꯅꯣ ꯈꯪꯗꯌꯦ
ꯎꯝ ꯂꯣꯏꯖꯕꯅꯤꯅꯅꯦ ꯀꯥꯏꯗꯒꯤ ꯂꯩꯗꯣꯏꯅꯣꯗ ꯂꯩꯒꯦ ꯍꯥꯏꯔꯁꯤ ꯊꯥꯏꯕ ꯑꯗꯨ ꯊꯤꯕ ꯑꯃ ꯆꯪꯉꯦ ꯕꯖꯥꯔꯗ ꯌꯣꯜꯍꯧꯋꯤ ꯅꯍ ꯑꯃꯨꯛ
ꯀꯩꯕ
ꯕꯖꯥꯔꯅꯦ ꯑꯩ ꯏꯃꯥꯟꯅꯕꯤꯒ ꯆꯠꯄꯅꯦꯕꯀꯣ ꯑꯗꯨꯗ ꯃꯥꯒꯤ ꯈꯣꯡꯎꯞ ꯂꯩꯕ ꯆꯠꯃꯤꯟꯅꯕ ꯑꯗꯨꯅ ꯃꯥꯅ ꯑꯁ ꯀꯣꯏꯊꯣꯛꯑ ꯆꯠꯇꯣꯏ ꯁꯔ ꯕꯖꯥ ꯃꯔꯛꯇ ꯂꯤꯠꯁꯟꯈ꯭ꯔꯁꯦ ꯐꯥꯎꯔꯒꯅ ꯃꯥꯅ ꯄꯨꯕꯅꯦꯅꯦ ꯁꯥꯂꯛꯏꯗ ꯑꯗꯣꯗ ꯀꯩ ꯂꯩꯒ ꯈꯪꯄꯠꯇꯦꯕ ꯃꯈꯈꯣꯏꯁꯦ ꯁꯝꯃꯒꯅꯦ ꯑ ꯆꯠꯂꯤꯁꯦ ꯑꯇꯩꯇꯨ ꯉꯥꯅꯨ ꯀꯠꯈꯥ ꯁꯥ ꯉꯥ ꯃꯌꯥꯝ ꯌꯣꯟꯕ ꯖꯒꯥ ꯀꯩꯅꯣꯒꯤ ꯅꯥꯎ ꯀ ꯀꯥ ꯀꯥꯁꯨ ꯌꯣꯜꯍꯧꯋꯦꯕꯀꯣ ꯕꯖꯥ ꯃꯅꯨꯡꯗꯅꯤ
ꯑꯠꯇ꯭ꯔꯣ ꯑ ꯕꯥ ꯃꯅꯨꯡꯗ ꯌꯣꯟꯕꯗ ꯅꯠꯇ꯭ꯔꯣ
ꯑꯥ
ꯑꯗꯨ ꯀꯩꯅꯣ ꯇꯧꯕꯅꯤ ꯌꯥꯝ ꯇꯥꯡꯕꯅꯤꯗ
ꯊꯕ꯭ꯔ
ꯑꯅꯧꯅꯦ ꯌꯥꯝ ꯇꯥꯡꯕꯅꯦꯕꯀꯣ
ꯎꯝ
ꯑꯗ ꯁꯔꯒꯗ ꯑꯌꯥꯝꯕꯅ ꯀꯩꯅꯣ ꯀꯥꯗ ꯅꯁ ꯀꯩꯅꯣꯅꯤ ꯌꯣꯟꯕꯅꯦꯕ ꯑꯉꯟꯅ ꯌ ꯋꯥꯂꯕꯀꯣ
ꯎꯝ
ꯌꯂꯗꯅ
ꯎꯝ
ꯑꯗꯨꯗ ꯇꯥꯥꯡꯉꯦ ꯃꯌꯥꯝ
ꯎꯝ
ꯑꯗꯨ ꯁꯔꯣ ꯑꯁ ꯈꯪꯗꯦ ꯀꯥꯏꯗꯣꯏꯅꯣ ꯂꯩꯗꯣꯏꯁꯦ ꯑꯩꯈꯣꯏꯁꯦ ꯃꯔꯥꯡ ꯍꯥꯟ ꯊꯤꯌꯦꯕꯀꯥꯗꯣꯏꯁꯦꯀꯣ
ꯎꯝ
ꯑꯗꯨꯗꯗ ꯅꯣꯁꯦ ꯐꯪꯗꯕ ꯃꯣꯏꯁꯦ ꯀꯩꯅꯣ ꯇꯧꯒꯔꯦ ꯍꯥꯏꯕ ꯀꯥꯡꯁꯦ ꯑꯔꯤꯕꯁꯦ ꯌꯣꯜꯂꯣꯑꯣ ꯁꯨꯡꯛ ꯌꯥꯗꯦ ꯍꯥꯏꯕ ꯀꯩꯅꯣ ꯀꯥꯡꯕꯨꯁꯦ ꯑ ꯅꯅꯤꯅꯤꯅꯤꯀꯣ ꯌꯂꯨ ꯌꯥꯗꯦ ꯑꯗꯨꯅ ꯑꯩꯈꯣꯏꯁꯨ ꯑꯍꯣꯡꯕ ꯊꯤꯕꯅꯤꯅ
ꯑꯔꯤꯕꯁꯤꯅ ꯍꯣꯡꯉꯛꯇꯣꯏꯕ
ꯑꯔꯤꯁꯤꯅ ꯇꯥꯡꯗꯣꯏꯅꯦ ꯑꯣ ꯌꯣꯟꯕ ꯌꯥꯗꯦ ꯇꯥꯡꯁꯨ ꯇꯥꯡꯉꯦ ꯑꯗꯒꯤ
ꯑꯂꯤꯔꯒ ꯑꯗꯨ ꯈꯤꯇꯪ ꯍꯣꯡꯕ ꯍꯥꯏꯔꯦ ꯃꯣꯏꯗꯤ ꯌꯥꯝ ꯇꯥꯡꯅ ꯍꯥꯏꯌꯦꯕ ꯂꯤꯁꯤꯡ ꯑꯒ ꯂꯤꯁꯤꯡ ꯑꯅꯤꯥꯝꯉꯥ ꯑꯍꯨꯝꯒ ꯍꯥꯏꯔꯛꯄ ꯀꯅꯦꯕꯕꯨꯣ
ꯎꯝ
ꯑꯗꯨ ꯇꯥꯡꯉꯤꯗ ꯑꯅꯤ ꯆꯥꯝꯃꯉꯥ ꯑꯍꯨꯝꯒ ꯂꯤꯁꯤꯡ ꯑꯅꯤ ꯆꯥꯝꯃꯉꯥꯒꯗꯤ ꯇꯥꯡꯉꯤꯅ ꯀꯥꯏꯗ ꯅꯅꯨꯕꯨ ꯆꯅꯥ ꯍꯥꯏꯗꯠꯇ ꯑꯗꯨ ꯃꯣꯏꯅ ꯈꯔ ꯊꯤꯔꯝꯕꯗꯒꯤ ꯑꯃ ꯐꯪꯕꯗꯤ ꯐꯪꯉꯦꯕꯀꯣ ꯂꯤꯁꯤꯡ ꯑꯅꯤ ꯍꯥꯏꯍꯧꯕꯅꯤꯗꯤ ꯆꯥꯖꯦꯅ ꯃꯌꯥꯝꯅ ꯍꯥꯏꯅꯔꯤꯕ
ꯃꯦ ꯈꯥꯏ ꯇꯔꯦꯗꯦꯗꯤ ꯑꯩꯒꯤ ꯇꯦꯡꯈꯣꯣꯟꯗ ꯄꯔꯛꯎꯗꯅ
ꯏ ꯑꯣꯏꯔ ꯀꯩꯅꯣ
ꯑꯩ ꯉꯥꯏꯍꯥꯛꯃꯨꯛ ꯆꯥꯈꯤꯕꯗꯣꯀꯣ ꯑꯁ ꯈꯪꯗꯦ ꯃꯔꯨ ꯉꯥꯛꯇ ꯆꯕꯨꯡ ꯈꯪꯗꯦ ꯍꯕ
ꯀꯥꯡꯅꯨꯁꯦ ꯃꯔꯨꯗꯤ ꯌꯥꯝ ꯌꯥꯎꯕꯅꯦ ꯃꯣꯡꯗꯤ ꯌꯥꯎꯗꯕꯅꯦ ꯑꯗꯨꯝ ꯃꯣꯏ ꯃꯩꯤꯗꯤ ꯌꯥꯝ ꯍꯥꯎꯋꯦꯕ ꯀꯥꯡꯅꯨꯁꯦ
ꯑꯗꯨ ꯀꯩꯅꯣꯒꯤ ꯑꯩꯈꯣꯏꯕꯥꯒꯤ ꯃꯃꯥꯟꯅꯕ ꯃꯌꯥꯝ ꯃꯣꯏꯁꯨ ꯀꯥꯡꯉꯅꯨ ꯆꯥꯗ꯭ꯔꯤꯕꯞ ꯆꯥꯅꯤ ꯈꯣꯏꯕꯥꯅ ꯄꯥꯎ ꯄꯤꯔꯨꯕꯗ ꯃꯃꯨ ꯂꯥꯛ ꯑꯃ ꯃꯃꯨ ꯂꯥꯛ ꯇꯧꯔꯒ ꯑꯩꯒꯤ ꯇꯀꯣꯠ ꯃꯌꯥꯝ ꯄꯤꯊꯣꯛꯈ꯭ꯔꯦꯕ ꯇꯤꯐꯤꯟꯗꯒ ꯌꯣꯝ ꯌꯣꯝꯗꯅ ꯑꯗꯨꯀꯥꯟꯗ ꯑꯩꯈꯣꯏ ꯆꯥꯕꯗꯣ ꯃꯔꯨ ꯑꯃꯇ ꯉꯥꯏꯔꯕ ꯈꯪꯕ꯭ꯔꯥ
ꯑ
ꯑꯗꯨꯅ ꯃꯍꯥꯎꯁ ꯃꯦꯟ ꯇꯥꯍꯧꯗꯦꯕ ꯑꯩ ꯑꯝꯇꯪ ꯆꯥꯒꯦꯗꯤ ꯈꯟꯕꯅꯦ ꯑꯗꯨ ꯂꯩꯐꯝꯗꯨꯣ ꯀꯥꯏꯗ ꯂꯩꯕꯅꯣ
ꯆ ꯆ ꯄꯩꯁꯥꯗ ꯍꯥꯏꯔꯛꯑꯣ ꯑꯩ ꯂꯩꯔ ꯄꯨꯕꯤꯔꯛꯀꯦ ꯉꯥꯅꯨꯕꯨꯗꯤ ꯃꯌꯥꯝ ꯂꯩ ꯑꯩꯈꯣꯏ ꯁꯣꯝꯗꯗꯤ ꯃꯨꯁꯂꯤꯝ ꯃꯌꯥꯝ ꯇꯥꯏꯗꯅ ꯑꯩꯈꯣꯏ
ꯑꯥ
ꯀꯂ ꯀꯂꯨꯔ ꯑꯩ ꯃ ꯐꯨꯄꯤꯤꯖꯒꯦ ꯑꯗꯨ ꯀꯁꯒ ꯆꯃꯤꯟ ꯍꯥꯏꯖꯤ
ꯑꯗꯣ ꯑꯃ ꯉꯥꯅꯨꯁꯦꯀꯣ ꯂꯥꯕꯅ ꯑ ꯍꯥꯎ ꯄꯨ꯭ꯔ ꯃꯑꯣꯝꯅ ꯍꯥꯎꯕ꯭ꯔ
ꯈꯪ ꯑꯗꯨ ꯀꯁꯟꯁꯨ ꯀꯗꯗ
ꯑꯗꯨꯝ ꯃꯃꯜ ꯈꯔ ꯍꯟꯊꯅꯕꯒꯤꯗꯤ ꯑꯗꯨꯝ ꯑꯃꯣꯝ ꯂꯩꯅꯩꯗꯅꯀꯣ ꯑꯃꯧꯅ ꯈꯔ ꯑꯗꯨꯝ ꯄꯤꯛꯄꯅꯤꯅ ꯑꯗ ꯀꯔꯝ ꯀꯔꯝ ꯔꯍꯥꯎ ꯑꯣꯏꯖꯥꯅꯣ ꯈꯪꯪꯕꯁꯦ
ꯍ ꯋꯥꯏꯗ
ꯎꯝ
ꯅꯃ ꯄꯒꯤꯄꯥꯥꯔꯇꯦꯗ ꯃꯥꯗꯣ ꯉꯥꯅꯨ ꯆꯥꯅꯤꯡꯉꯦ ꯍꯥꯏꯌꯦꯅ ꯉꯥꯅꯨ ꯊꯤꯕ ꯆꯠꯄꯅꯦ ꯑꯩꯈꯣꯏ ꯃꯥꯒ ꯃꯕꯥꯅꯤ ꯑꯗꯨꯒ ꯉꯥꯅꯨꯗꯣ ꯑꯩꯈꯣꯏ ꯃꯥꯟꯅꯗꯦ ꯑꯁ ꯀꯩꯅꯣꯅ ꯂꯥꯕꯗꯗꯤ ꯌꯥꯝ ꯇꯥꯡ ꯍꯥꯏꯔꯛꯀꯅꯤ ꯑꯃꯣꯝ ꯃꯟꯊꯤꯁꯦ ꯑꯃꯣꯝ ꯃꯟꯆꯥꯥꯁꯦ ꯁꯅ ꯍꯥꯏꯕꯀꯣ ꯑꯃꯣꯝ ꯊꯤ ꯆꯠꯂꯒ ꯑꯃꯣꯝꯗꯨꯅ ꯈꯔ ꯀꯩ ꯍꯥꯏꯗꯣꯏꯅꯣ ꯆꯥꯎꯕ ꯃꯔꯨꯝꯗꯒꯤꯩ ꯈꯔ ꯆꯥꯎꯈꯠꯂꯛꯄꯒꯤ ꯃꯉꯥ ꯅꯨꯡ ꯁꯥꯡ ꯇꯣꯔꯛꯄꯗꯣ ꯊꯤꯕꯁ ꯊꯤꯤꯁꯁꯣ ꯈꯪꯕ꯭ꯔꯥ ꯑꯗꯨꯗ ꯂꯩꯔꯝꯃꯤꯌꯦ ꯑꯗꯨꯗꯨꯒ ꯀꯩꯅꯣꯗꯨꯅ ꯑꯃꯣꯝꯗꯣ ꯂꯩꯅꯤꯡꯉꯥꯏꯅ ꯂꯩꯇ꯭ꯔꯕ ꯂꯥꯕ ꯂꯩ ꯇꯥꯔꯅ ꯂꯥꯕ ꯂꯩ ꯂꯩꯦ
ꯧꯔꯕ ꯎ ꯀ ꯑꯗꯨꯗ ꯀꯌꯥ ꯄꯤꯌꯦꯕ
ꯀꯌꯥꯟ ꯄꯤꯗꯕ ꯂꯤꯁꯤꯡ ꯑꯃꯒꯅꯦ
ꯑꯥ
ꯆꯥꯝꯃꯔꯤꯔꯣ ꯆꯥꯝꯃꯉꯥ ꯄꯤꯕꯅꯦ
ꯑꯣ ꯅꯅꯨꯡ ꯇꯥꯏ ꯄꯤꯅꯩꯗ ꯕꯤꯂꯥꯏ ꯇꯤꯡꯉꯥꯅꯨꯉꯁꯦ ꯑꯁꯦ ꯃꯤꯁꯨꯁꯋꯥꯏꯗ ꯑꯗꯨꯝ ꯄꯤꯕꯤꯗꯨꯅꯌꯦꯕꯀꯣ
ꯎ
ꯈꯪꯅꯦꯔ ꯍꯥꯎꯅ ꯆꯥꯅꯤꯡꯉꯤꯕ ꯊꯅ ꯁꯨꯅꯤꯡꯗ꯭ꯔꯤꯕ
ꯅꯪꯉꯣꯟ ꯃꯥꯥꯟꯒꯗ
ꯑꯩ ꯍꯥꯏꯖꯕꯅꯤ ꯍꯪꯆ ꯅꯨꯃꯤꯠꯁꯦ ꯍꯥꯎꯕ ꯌꯥꯝ ꯆꯠꯅꯤꯡꯉꯤꯀꯣ ꯕꯥꯅ ꯍꯥꯏꯕ ꯆꯨꯝꯕꯗꯤ ꯆꯨꯝꯕ
ꯑꯁ ꯆꯨꯝꯃꯦ ꯀꯩꯅꯣ ꯑꯩ ꯆꯥꯕ ꯈꯛꯇꯅꯦ ꯑꯩꯅ ꯑꯗꯨꯨꯝ ꯍ ꯄꯈꯦꯁ
ꯅꯪ ꯑꯒꯣꯕ ꯀꯩ ꯀꯩ ꯇꯧꯔꯝꯃꯤꯅꯣ ꯑꯗꯨ ꯊꯂ ꯆꯜꯂ ꯑꯣꯏꯔꯝꯕꯣ
ꯑꯩ ꯊꯕꯛ ꯏꯪꯈꯥꯡ
ꯂꯣꯏꯁꯟꯗ꯭ꯔꯤ
ꯈꯔ ꯊꯥꯔꯇꯤ ꯄꯥꯔꯁꯦꯟ ꯇꯧꯔꯝꯃꯦ ꯑꯩ ꯈ꯭ꯋꯥꯡꯁꯨ ꯁꯨꯝ ꯅꯥꯀꯠꯂꯛꯇꯅ ꯑꯗꯨꯝ ꯐꯝꯃꯤ ꯑꯩꯁꯦ ꯌꯥꯍꯤꯞ ꯁꯣꯏꯕ꯭ꯔꯥ ꯈꯪꯗꯦꯕ ꯏꯁꯥꯁꯦ ꯄꯇꯦꯛ ꯇꯦꯛ ꯂꯩꯔꯝꯃꯦ ꯍꯥꯏꯕ ꯉꯛꯀꯥꯆꯤꯟ ꯅꯥꯔꯒꯅꯦ ꯍ
ꯑ ꯏꯆꯥ ꯏꯁꯤꯡꯗꯤ ꯀꯃꯥꯏꯅ ꯇꯧ ꯀꯅꯥꯅ ꯊꯣꯡꯗꯣꯏꯅꯣꯇꯪ ꯊꯣꯡꯗꯣꯏꯔ
ꯁꯥꯁꯤꯡꯁꯨ ꯑꯩꯒꯤ ꯗꯤꯄꯥꯔꯠꯃꯦꯟꯅꯦ
ꯎꯝ
ꯐꯔꯦ ꯐꯔꯦ ꯑꯗꯨꯕꯨ ꯐ ꯐꯖꯟ ꯇꯣꯛꯊꯣꯛꯑꯣ ꯐꯖꯖꯟꯊꯣꯛꯇꯣ ꯐꯖ ꯐꯖꯟ ꯆꯥꯊꯣꯛꯑꯣ ꯆꯥꯛ ꯐꯖꯅ ꯆꯥꯛ ꯊꯣꯡ ꯉ ꯍꯥꯏꯔꯒ ꯊꯕꯛ ꯏꯪꯈꯥꯡ ꯂꯣꯏꯁꯤꯜꯂꯒ ꯇꯃꯅꯦꯃ ꯍꯧꯖꯤꯛ ꯅꯣꯏ ꯅꯣꯡ ꯃꯪꯕ꯭ꯔꯥ
ꯃꯥꯡꯉꯅꯤ
ꯑꯩꯈꯣꯏ ꯁꯨꯝꯕꯒꯤ ꯄꯨꯡꯁꯤ ꯇꯔꯥ ꯇꯥꯗꯣꯣꯔꯦꯃꯤ ꯀꯕꯨꯗ ꯇ ꯑꯃꯅ ꯑꯩ ꯐꯣꯠ ꯗꯔꯍꯒꯤ
ꯍ ꯍꯣ ꯍ ꯑ